ꯔ ꯑꯁ ꯃꯣꯏꯁꯦ ꯋꯥꯔꯤ ꯁꯥꯟꯅꯕꯁꯦ ꯅꯨꯡꯉꯥꯏꯇꯕ ꯃꯥꯜꯂꯦꯗ ꯑꯗꯨꯝ ꯀꯛꯊꯠꯄ ꯀꯛꯊꯠꯄ
ꯍꯧꯖꯤꯛꯁꯨ ꯀꯠꯊꯣꯛꯄ꯭ꯔꯥ
ꯍꯣꯏ
ꯃꯤꯅꯤꯠ ꯁꯨꯗꯦ
ꯁꯨꯋꯦ ꯁꯨꯕꯕꯨꯗꯤ
ꯑꯣ ꯁꯨꯕ꯭ꯔꯥ ꯁꯨꯗꯕ꯭ꯔꯥ ꯈꯪꯗ꯭ꯔ‌ꯦꯅꯦ
ꯁꯨꯋꯦ ꯁꯨꯋꯦ
ꯑꯣ ꯑꯣ ꯑꯩꯗꯤ ꯁꯨꯗ꯭ꯔꯤꯕ꯭ꯔꯥ ꯍꯥꯏꯔꯒ ꯑꯃꯨꯛꯀ ꯆꯠꯈ꯭ꯔꯕꯀꯣ
ꯑꯣ
ꯑꯗꯨꯒꯤ ꯍꯧꯖꯤꯛꯀꯥꯟ ꯍꯥꯏ ꯀꯔꯤ ꯀꯔꯤ ꯍꯥꯏ ꯂꯩꯕ꯭ꯔꯣ ꯑꯗꯨꯗ
ꯑꯁ ꯀꯔꯤꯁꯨ ꯍꯥꯏꯗꯦꯗ
ꯂꯤꯆꯤꯒꯨꯝꯕ ꯂꯩꯇ꯭ꯔꯣ
ꯂꯆꯤꯒꯨꯝꯕ ꯂꯩꯇꯦꯗ ꯃꯦꯡꯒꯣ ꯇꯥ ꯉꯥꯏ
ꯑꯣ
ꯑꯗꯣ ꯔꯣꯡꯃꯩ ꯆꯔꯆꯇꯣ ꯑꯅꯤ ꯀꯩꯅꯣ ꯊꯣꯛꯑꯦꯗꯅ ꯍꯟꯗꯛ
ꯑꯥ
ꯅꯍꯥꯟꯗꯤ ꯊꯣꯛꯇꯦ ꯀꯣ
ꯍꯣꯏ
ꯑꯗꯨ ꯀꯩꯇꯧꯕꯒꯤ ꯑꯃꯨꯛꯀꯥ ꯊꯣꯛꯄꯅꯣ
ꯑꯁ ꯑꯗꯨꯒꯨꯝꯕ ꯌꯥꯝ ꯍꯥꯏꯅꯤꯡꯗꯦꯅꯦ ꯁꯤꯗ
ꯑꯥ
ꯎꯝ ꯃꯤꯒꯤ ꯀꯔꯤꯅꯣ ꯄ꯭ꯔꯣꯕ꯭ꯂꯦꯝ ꯌꯥꯝ ꯂꯩꯕ ꯃꯥꯜꯂꯦ ꯃꯣꯏꯁꯦ ꯑꯩꯁꯨ ꯑꯁ ꯇꯥꯔꯒ ꯇꯥꯁꯨꯨ ꯇꯥꯅꯤꯡꯗꯦꯗ
ꯑꯣ
ꯃꯤꯒꯤ ꯂꯝ ꯆꯠꯇꯥ ꯈꯔꯗꯤ ꯆꯠꯇꯕ ꯃꯥꯜꯂꯦꯗ ꯑꯩꯈꯣꯏ ꯎꯝ ꯑꯥ ꯑꯗꯨ ꯑꯃꯨꯛꯀꯥ ꯊꯣꯛꯄꯗꯨꯅ ꯂꯥꯟꯕ ꯃꯥꯜꯂꯦꯗ
ꯑꯣ ꯑꯣꯥ
ꯂꯩꯕꯁꯤꯡꯗꯤ ꯑꯗꯨꯝ ꯂꯩꯌꯦꯗꯅ ꯑꯗꯨ ꯊꯣꯛ ꯄꯥ ꯁꯤꯡꯁꯦ ꯕꯦꯔꯥ ꯇꯥꯕ ꯃꯥꯜꯂꯦ
ꯑꯣ ꯑꯣ ꯃꯤꯁꯨꯨꯝ ꯌꯥꯝꯗ‌ꯦ ꯃꯤ ꯇꯔꯥꯒꯨꯝꯕ ꯁꯨ ꯁꯨꯗꯕ ꯑꯃꯁꯁꯨ ꯌꯥꯎꯋꯤꯗ
ꯑꯣ ꯑꯗꯨ ꯑꯅꯧꯕꯗꯣ
ꯑꯅꯧꯕ ꯅꯠꯇꯕ
ꯑꯥ ꯑꯣ ꯅꯪ ꯅꯪ ꯀꯔꯤ ꯀꯗꯥꯏꯗ ꯆꯠꯄ꯭ꯔꯣ
ꯅꯍꯥꯟ ꯆꯠꯄ ꯃꯐꯝꯗꯅꯦ ꯑꯩꯗꯤ
ꯅꯍꯥꯟ ꯆꯠꯄ ꯃꯐꯝꯗꯨꯗ ꯑ ꯑꯗꯨꯅꯦ ꯑꯅꯧꯕꯗꯣ
ꯑꯣ ꯑꯗꯨ ꯑꯅꯧꯕꯔꯥ
ꯎꯝ
ꯑꯣ ꯉꯍꯥꯟ ꯆꯠꯄ ꯃꯐꯝꯗꯣ
ꯎꯝ ꯑꯩꯁꯨ ꯂꯥꯛꯑꯦꯗꯅ ꯏꯕꯥꯟꯅꯤ ꯂꯥꯛꯃꯤꯟꯅꯕꯗꯣ ꯑꯗꯨ ꯑꯅꯧ
ꯑ ꯑꯣ ꯃꯤ ꯇꫪꯥ ꯁꯨ ꯁꯨꯗꯦ
ꯍꯣꯏ ꯑꯗꯨꯝ ꯇꯧꯕꯅꯦ ꯑꯗꯨ ꯑꯩꯈꯣꯏꯗꯤ ꯑꯗꯨꯗ ꯂꯩꯇꯦ ꯑꯩꯈꯣꯏꯗꯤ ꯑꯇꯣꯞꯄꯗ ꯆꯠꯂꯦ
ꯑꯇꯣꯞꯄꯗꯤ ꯀꯔꯤ ꯖꯒꯥꯗꯥ ꯑꯣꯏꯕ꯭ꯔꯥ ꯀꯣ
ꯑꯗꯨ ꯖꯒꯥꯗ ꯂꯩꯌꯦ ꯑꯗꯨ ꯑꯣꯏꯔꯁꯨ ꯑ ꯈꯔ ꯀꯣ ꯈꯔ ꯆꯠꯀꯅꯤ ꯑꯗꯨꯗꯒꯤ
ꯑꯣ
ꯃꯣꯏꯗꯤ ꯑ ꯇꯨ ꯊꯥꯎꯖꯟ ꯑꯣ ꯇꯨ ꯊꯥꯎꯖꯟ ꯇ꯭ꯋꯦꯟꯇꯤ ꯇꯨ ꯗꯔꯥ ꯀꯣ ꯊꯣꯛ ꯈ꯭ꯔꯕꯅꯦ ꯃꯣꯏ ꯃꯣꯏꯗꯤ ꯑꯗꯨꯒ ꯃꯣꯏꯁꯤꯡꯅ ꯑꯅꯧꯕꯁꯤꯡꯅ ꯂ‌ꯣꯏꯔꯒ ꯑꯗꯨꯝ ꯇꯧꯕꯒꯤꯀꯣ ꯍ ꯑꯗꯨꯝ ꯊꯣꯛꯄꯅꯦꯕ ꯃꯤꯁꯤꯡꯁꯨ ꯌꯥꯝ ꯀꯥꯏꯅꯈ꯭ꯔꯦꯗ ꯈꯪꯗꯦ ꯑꯩꯁꯨ ꯃꯤꯅ ꯑꯦꯛꯁꯄ꯭ꯂꯟ ꯑꯗꯨꯝ ꯇꯧꯕ
ꯑꯩꯅ ꯈꯪꯕꯁꯤꯡꯗꯣ ꯎꯗꯕꯀꯣ ꯀꯅꯥꯝꯇ ꯑꯗꯨꯒ ꯂꯥꯛꯄꯁꯨ ꯃꯤ ꯇꯔꯥꯒꯨꯝꯕ ꯈꯛꯇꯥ ꯂꯥꯛꯄ ꯑꯩ ꯑꯩꯗꯤ ꯍꯥꯏꯗꯤ ꯑꯗꯨꯗꯣ ꯉꯍꯥꯟꯒꯤꯗꯨꯅꯦꯅ ꯑꯗꯨꯝ ꯈꯟꯕ ꯑꯗꯨꯒ ꯑꯩ ꯍꯥꯡꯉꯦ ꯑꯩ ꯍꯥꯡꯕ ꯀꯥꯟꯗ ꯃꯣꯏꯁꯨ ꯃꯣꯏꯅ ꯅꯠꯇꯦ ꯑꯗꯣ ꯃꯣꯏꯗꯤ ꯑꯅꯧꯕ ꯅꯠꯇꯦꯅ ꯍꯥꯏꯕꯀꯣ
ꯑꯗꯨꯝ ꯍꯥꯏꯒꯅꯤ ꯃꯣꯏꯗꯤ
ꯑꯣ
ꯈꯪꯗꯦ ꯑꯗꯨ ꯅꯪ ꯆꯠꯄ ꯃꯐꯝꯗꫭ ꯑꯥ ꯈꯣꯏ ꯗꯒꯤ ꯑꯆꯧꯕ ꯂꯩꯕ꯭ꯔꯣ ꯄꯥꯁꯇꯔ ꯂꯩꯕ꯭ꯔꯣ
ꯂꯩꯌꯦ
ꯑ ꯑꯗꯨ ꯅꯠꯇꯦ ꯑꯗꯨ ꯀꯔꯤꯅꯣ ꯊꯣꯛ ꯄꯅ‌ꯦ ꯃꯣꯏꯅ ꯊꯣꯛꯄꯅ‌ꯦ
ꯑꯣ ꯑꯣ
ꯎꯝ ꯑꯦ ꯍꯥꯟꯅ ꯂꯩꯕꯗꯗꯤ ꯄꯥꯁꯇꯔꯒꯨꯝꯕꯗꯤ ꯂꯩꯇꯦ ꯑꯗꯨ ꯃꯤ ꯑꯥ ꯀꯔꯤꯅꯣ ꯍꯦꯛ ꯇꯧꯕ ꯑꯗꯨꯝ ꯂꯩꯌꯦ ꯃꫭꯟꯅ ꯄꯨꯊꯣꯛꯄꯀꯣ
ꯑꯥ ꯑꯣ
ꯎꯝ ꯆꯨꯝ ꯀꯅꯥꯅ ꯆꯨꯝꯕ꯭ꯔꯗꯤ ꯈꯪꯗꯦ ꯑꯗꯨ ꯑꯣꯏꯔꯁꯨ ꯀꯔꯤꯅꯣ ꯑꯩꯈꯣꯏꯒꯤ ꯑ ꯑꯄꯥꯝꯕ ꯍꯥꯏꯕ ꯇꯥꯔꯦ ꯑꯩꯈꯣꯏꯅ ꯌꯦꯡꯒ ꯀꯣ ꯑꯣ ꯑ ꯁꯤꯅꯁꯦ ꯅꯣꯏ ꯇꯧꯋꯦ ꯍꯥꯏꯕꯗ ꯆꯠꯀꯗꯕꯅꯤ
ꯃꯥꯅꯦ ꯃꯥꯅꯦ ꯑꯗꯨ ꯀꯥꯕꯁꯨ ꯌꯥꯝ ꯅꯨꯡꯉꯥꯏꯇꯦꯗ ꯍꯟꯗꯛꯇꯛꯇꯤ ꯀꯩ ꯍꯥꯏꯗꯣꯏꯅꯣ ꯈꯪꯗꯦꯗ
ꯎꯝ
ꯈꯪꯗꯦꯅꯦ ꯑꯩꯈꯣꯏꯗꯤ ꯑꯇꯣꯞꯄꯗ ꯑꯗꯨꯝ ꯆꯠꯄꯅꯦ ꯈ꯭ꯔꯤꯁꯃꯥꯁꯀꯨꯝꯕꯁꯨ ꯀꯣ
ꯑꯥ
ꯑꯗꯨꯗ ꯆꯠꯇꯦ ꯑꯩꯈꯣꯏꯗꯤ ꯍꯥꯟꯅ ꯂꯩꯕꯗ ꯐꯝꯗ ꯑꯗꯨꯝ ꯆꯠꯄꯅꯤ
ꯑ ꯍꯥꯟꯅ ꯂꯩꯕ ꯃꯐꯝꯁꯦ ꯖꯒꯥꯗꯤ ꯇꯣꯉꯥꯟꯕ ꯀꯣ
ꯎꯝ ꯖꯒꯥꯗꯣ ꯆꯞ ꯃꯥꯟꯅꯩ ꯑꯗꯨ ꯂꯥꯞꯇꯦ ꯅꯥꯛ ꯅꯥꯏ
ꯑꯥ ꯏꯂꯤꯖꯕꯦꯠ ꯍꯣꯏꯁꯨ ꯑꯗꯨꯗ ꯆꯠꯄ ꯆꯠꯄ꯭ꯔꯥ
ꯏꯂꯤꯖꯕꯦꯠ ꯑ‌ꯣ ꯏꯂꯤꯖꯕꯦꯠ ꯍꯣꯏ ꯑꯗꯨꯗ ꯆꯠꯂꯦ ꯍꯣꯏ ꯅꯪꯒꯤ ꯌꯨꯝ ꯂꯩꯕꯗꯨ
ꯑꯥ
ꯑ
ꯎꯝ ꯎꯝ
ꯑꯗꯨ ꯅꯪ ꯆꯥꯕꯗꯣ ꯃꯥ ꯆꯠꯄ ꯃꯐꯝꯗꯔ
ꯑꯍ ꯃꯥꯁꯨꯁꯨ ꯎꯎꯗꯦ ꯑꯗꯨꯒ ꯃꯤꯁꯨ ꯂꯩ ꯐꯠꯇꯦꯕꯀꯣ ꯑꯗꯨꯒ ꯉꯍꯥꯟꯗꯤ ꯏꯁꯩꯒꯨꯝꯕꯁꯦ ꯂꯤꯠ ꯐꯖꯅ ꯇꯧꯋꯦꯗꯅ
ꯍꯣꯏ ꯍꯣꯏ
ꯍꯟꯗꯛꯁꯨ ꯑꯗꯨꯃꯥꯏꯁꯨ ꯑꯗꯨꯃꯥꯏꯁꯨ ꯇꯧꯗꯦ ꯑꯗꯨꯒ ꯈꯪꯗꯦꯗ
ꯑ ꯏꯁꯩ ꯂꯤ ꯂꯤꯠ ꯇꯧꯕꯁꯤꯡꯗꯣ ꯑ ꯍꯥꯟꯅ ꯊꯣꯛꯄ ꯈꯣꯏꯅꯦ ꯑꯩꯈꯣꯏꯗ ꯂꯩꯕ ꯈꯣꯏꯅꯦ
ꯑꯣ ꯑꯥ
ꯂꯣꯏꯅꯃꯛ ꯅꯍꯥꯟ ꯑ ꯃꯣꯏꯅ ꯑꯗꯨ ꯑꯩꯈꯣꯏ ꯂꯩꯕ ꯃꯐꯝꯗꯨꯒ ꯈꯟꯅꯔꯒ ꯀꯔꯤꯅꯣ ꯇꯧꯕꯒꯤꯀꯣ ꯂꯣꯏꯅ ꯃꯣꯏꯅ ꯗꯦꯁꯇ꯭ꯔꯣꯏ ꯇꯧꯈ꯭ꯔꯕꯒꯤ ꯑꯩꯈꯣꯏꯁꯨ
ꯎꯝ
ꯃꯔꯛ ꯑꯃ ꯑꯗꯨꯗ ꯆꯜꯂꯦꯕ ꯅꯪ ꯂꯥꯛꯄꯀꯥꯟꯗ ꯑꯗꯨ ꯂꯣꯏꯅꯃꯛ ꯀꯔꯤꯅꯣ ꯇꯧꯁꯤ ꯍꯥꯏꯔꯒ ꯆꯠꯂꯦ ꯑꯃꯨꯛꯀ ꯃꯣꯏꯅ ꯍꯟꯖꯤꯟ ꯍꯟꯖꯤꯟꯅ ꯀꯔꯤ ꯀꯔꯤꯔꯥ ꯍꯥꯏꯕꯒꯤꯀꯣ ꯑꯃꯨꯛꯀ ꯅꯣꯏ ꯊꯟꯇ ꯑꯗꯨꯝ ꯇꯧꯔꯣ ꯍꯥꯏꯅ ꯑꯩꯈꯣꯏꯁꯦ ꯑꯃꯨꯛꯀ ꯆꯠꯈ꯭ꯔꯕ ꯃꯥꯜꯂꯦ ꯅꯣꯏꯕꯨ ꯎꯝ ꯑꯗꯨꯒꯤ ꯏꯂꯤꯖꯕꯦꯠ ꯈꯣꯏꯗꯤꯀꯣ ꯑꯥꯗ ꯂꯩꯕꯅꯤ ꯍꯥꯟꯅ
ꯎ
ꯆꯠꯄ ꯃꯐꯝꯗ ꯑꯗꯨꯗ ꯏꯁꯩ ꯁꯛꯄ ꯃꯤ ꯃꯌꯥꯝ ꯂꯩꯕꯅꯦ ꯏꯁꯩ ꯍꯥꯏꯕ ꯃꯤ ꯃꯣꯏꯗꯤꯀꯣ ꯃꯤ ꯌꯥꯝꯗ꯭ꯔꯁꯨ ꯏꯁꯩꯒꯨꯝꯕ ꯐꯖꯅ ꯁꯛꯄ ꯋꯥꯔꯤꯒꯨꯝꯕ ꯐꯖꯅ ꯂꯤꯕꯒꯤ ꯅꯨꯡꯉꯥꯏꯌꯦ ꯃꯤꯗꯤ ꯌꯥꯝꯗꯤ ꯌꯥꯝꯗꯦ ꯑꯗꯨ ꯑꯣꯏꯔꯁꯨ ꯀꯣ
ꯏꯁꯩꯅꯁꯨ ꯌꯥꯝ ꯅꯨꯡꯉꯥꯏꯕꯅꯦ
ꯑꯥ
ꯑꯁ ꯖꯦꯅꯋꯦꯟ ꯑꯣꯏꯔꯦꯗ ꯑꯩꯈꯣꯏ ꯑꯁ ꯑꯦ ꯑꯗꯨꯝ ꯈꯜꯂꯦꯕ ꯈꯜꯂꯤꯅꯦꯕ ꯀꯔꯤꯅꯣ ꯍꯟꯗꯛꯀꯤ ꯆꯔꯁ ꯈꯨꯠꯀꯥꯁꯦ ꯀꯔꯤꯅꯣ ꯑꯗꯨꯝ ꯈꯟꯕꯅꯦꯕ
ꯑꯣ ꯑꯗꯨ ꯏꯂꯤꯖꯕꯦꯠꯕꯨ ꯍꯥꯡꯗ꯭ꯔꯒ ꯀꯣ ꯍꯣꯏ ꯑꯩ ꯅꯣꯡꯃ ꯐꯖꯅ ꯍꯥꯏꯒꯦ ꯑꯦꯂꯤꯁꯕꯦꯕꯨ ꯀꯣꯜ ꯇꯧꯔꯒ ꯀꯔꯤꯅꯣ ꯄ꯭ꯔꯣꯒ꯭ꯔꯥꯝ ꯑꯃ ꯊꯥꯕꯤꯌꯣ ꯍꯥꯏꯌꯣ ꯑꯗꯨꯒ
ꯑ
ꯁꯇꯔꯗꯦꯒꯨꯝꯕꯗ ꯀꯣꯜ ꯇꯧꯔꯒ ꯀꯣ ꯁꯟꯗꯦꯒꯤ ꯄ꯭ꯔꯣꯒ꯭ꯔꯥꯝ ꯊꯥꯕꯤ ꯕꯤꯌꯣ ꯑꯗꯨꯒ ꯑꯦꯗ꯭ꯔꯦꯁ ꯀꯨꯝꯕ ꯊꯥꯕꯤꯌꯣ ꯍꯥꯏꯌꯣ ꯂꯥꯞꯇꯕꯅꯦ ꯅꯪꯉꯣꯟꯗꯒꯤ ꯅꯣꯏ ꯉꯣꯟꯗꯗꯒꯤ ꯀꯣ
ꯑ ꯍꯥꯏꯕ ꯇꯥꯔꯦ
ꯎꯝ ꯍꯥꯏꯌꯣ ꯑꯗꯨꯗ ꯆꯠꯂꯣ
ꯍꯣꯏ
ꯑꯗꯨꯗ ꯑꯩꯈꯣꯏ ꯑꯅꯤꯁꯨ ꯂꯩꯕꯅꯤ
ꯁꯟꯗꯦ ꯅꯨꯃꯤꯠꯇꯒꯤ ꯌꯦꯡꯕ ꯇꯥꯔꯦ
ꯎꯝ ꯆꯠꯂꯒ ꯌꯦꯡꯉꯣ ꯃꯣꯏ ꯀꯃꯥꯏꯅ ꯇꯧꯕ꯭ꯔꯥ ꯍꯥꯏꯕꯗꯨ ꯅꯨꯡꯗꯥꯡꯗꯤ ꯅꯨꯡꯗꯥꯥꯡꯅꯤ ꯑꯗꯨ ꯑꯣꯏꯔꯁꯨ
ꯎꯝ ꯏꯃꯥꯟꯅꯕꯤ ꯏꯕꯥꯅꯤꯁꯨ ꯍꯥꯏꯩꯔꯝꯃꯤꯅꯦꯕ ꯅꯦꯛꯁ ꯁꯟꯗꯦꯗꯗꯤ ꯃꯣꯏ ꯊꯣꯛꯑꯦ ꯍꯥꯏꯕ ꯃꯐꯝꯗ ꯆꯜꯂꯨꯁꯤꯔꯅ ꯍꯥꯏꯗꯤ ꯍꯥꯏꯔꯝꯕꯅꯦꯕ
ꯃꯣꯏꯅ ꯊꯣꯛꯄ ꯅꯠꯇꯦ ꯃꯩ ꯃꯣꯏꯅꯅꯦ ꯑꯩꯈꯣꯏꯗꯤ ꯅꯍꯥꯟꯗꯒꯤꯀꯣ ꯂꯩꯈ꯭ꯔꯕꯅꯦꯕ ꯆꯍꯤ ꯃꯉꯥꯗꯤ ꯁꯨꯗꯕ꯭ꯔꯥ ꯑꯃꯨꯛꯀ ꯑꯩ ꯀꯧꯈ꯭ꯔꯦ ꯃꯣꯏꯒꯤ ꯁꯥꯔꯇꯤꯐꯤꯀꯦꯠꯇ ꯂꯩꯕꯅꯦ ꯑꯦꯟ ꯑꯗꯨ ꯅꯪ ꯑꯪꯀꯜꯈꯣꯏꯒꯤ ꯁꯥꯔꯇꯤꯐꯤꯀꯦꯠ ꯂꯩꯕꯅꯦꯕ ꯑꯗꯨꯗ ꯂꯣꯏꯅꯃꯛ ꯏꯕꯤꯌꯦ
ꯑꯥ
ꯎꯝ ꯃꯣꯏꯅ ꯐꯥꯎꯟꯗꯦꯁꯟ ꯇꯧꯕ ꯃꯇꯝꯗ ꯃꯣꯏꯁꯦ ꯐꯥꯎꯟꯗꯔꯁ ꯃꯥꯜꯂꯦ ꯃꯥꯁꯨ ꯐꯥꯎꯟꯗꯔꯁꯀꯤ ꯂꯤꯁꯇ ꯂꯩꯕ ꯃꯥꯜꯂꯦ ꯑꯗꯨꯒꯤ ꯃꯣꯏꯒꯤ ꯃꯣꯃꯦꯟꯇꯣꯒꯨꯝꯕ ꯁꯦꯝꯟꯐꯖꯅ ꯁꯦꯝꯔꯒ ꯄꯤꯕ ꯂꯩꯌꯦꯕ ꯌꯨꯝꯗꯀꯣ
ꯑ ꯑ ꯑ
ꯑꯗꯨ ꯌꯦꯡꯕ ꯀꯥꯟꯗ ꯑꯃꯨꯛꯀ ꯈꯪꯒꯅꯤ ꯑꯩꯗꯤ ꯀꯧꯈ꯭꯭ꯔꯦꯕ ꯆꯍꯤꯗꯨ
ꯑꯣ
ꯀꯩꯗꯧꯉꯥꯏ ꯊꯣꯛꯄ꯭ꯔꯥ ꯍꯥꯏꯕꯗꯣ ꯃꯣꯏꯗꯤ ꯂꯥꯁ ꯌꯥꯔꯗꯒꯤ ꯊꯣꯛꯄꯅꯦ ꯑꯗꯨꯗꯣ ꯑꯩꯈꯣꯏ ꯂꯥꯛꯏꯅ ꯑꯗꯨ ꯃꯇꯝꯗꯒꯤ ꯊꯣꯛꯄꯅꯦ ꯑꯅꯧ ꯑꯅꯧꯕ ꯑꯗꯨꯝ ꯊꯣꯛꯄꯅꯦ
ꯑꯣ ꯑꯣꯏꯕ꯭ꯔꯥ ꯑꯗꯨ ꯃꯇꯝ ꯇꯝꯗꯗꯤ ꯃꯤꯁꯨ ꯃꯤ ꯌꯥꯝꯗꯤ ꯌꯥꯝꯃꯦꯀꯣ
ꯑꯩꯈꯣꯏꯒꯤ ꯃꯤ ꯌꯥꯝ ꯂꯥꯛꯄꯒꯤꯅꯦ ꯑꯗꯨ ꯃꯇꯝꯗ ꯑꯗꯨ ꯏꯁꯩ ꯁꯛꯄ ꯂꯣꯏꯅꯃꯛ ꯑꯗꯨꯗꯒꯤꯅꯦꯕ ꯏꯂꯤꯖꯕꯦꯠ ꯈ꯭ꯋꯥꯏꯗꯒꯤꯅꯦꯕ ꯑꯗꯨꯒ ꯐꯦꯃꯤꯂꯤꯁꯤꯡꯁꯨ ꯑꯗꯨꯗꯒꯤꯅꯤ
ꯎꯝ ꯑꯥ ꯑꯥ ꯏꯂꯤꯖꯥꯕꯦꯜ ꯍꯣꯏꯗꯣ ꯆꯥꯔꯖꯇꯤ ꯀꯥꯔꯝꯕꯅꯦ ꯑꯗꯨ ꯀꯔꯤ ꯇꯧꯕꯒꯤꯔ ꯃꯤꯅꯗꯤ ꯑꯗꯨꯗꯣ ꯑꯦ ꯍꯧꯖꯤꯛ ꯆꯠ ꯑꯗꯨꯒ ꯑꯣꯔꯤꯖꯤꯅꯦꯜꯅꯦꯅ ꯍꯥꯏꯔꯛꯄ
ꯑꯁ
ꯑꯗꯨꯒꯤ ꯃꯣꯏꯅ ꯆꯠꯄꯗꯒꯤꯩꯅ ꯍꯥꯏꯔꯛꯄꯀꯣ ꯑꯗꯨ ꯑꯣꯔꯤꯖꯤꯅꯦꯜꯗꯩꯅ ꯍꯥꯏꯔꯛꯄꯗꯨꯗ
ꯄꯨꯔ ꯅꯀꯂꯤꯅꯤ ꯑꯗꯨꯗꯣ ꯅꯥꯛꯂꯤ ꯑꯣꯔꯤꯖꯤꯅꯦꯜ ꯑꯣꯔꯤꯖꯤꯅꯦꯜ ꯑꯣꯟꯅꯤꯡꯕ ꯃꯣꯏꯅ
ꯑ
ꯑꯗꯨꯒꯤꯅꯦ
ꯅꯨꯉꯥꯏ ꯀꯤꯗꯦꯗ
ꯎꯝ ꯉꯁꯤꯁꯨ ꯑꯃꯨꯛꯀ ꯑꯁꯤꯗ ꯄꯤꯔꯛꯑꯒ ꯂꯩꯌꯦ ꯍꯝ ꯀ꯭ꯂꯣꯁ ꯇꯧꯅꯤꯡꯉꯥꯏꯗꯤ ꯀꯥꯟꯟꯅ ꯇꯧꯋ ꯃꯥꯜꯂꯦꯀꯣ
ꯑꯥ
ꯑꯣꯏꯗꯤ ꯑꯣꯏꯔꯝꯒꯅꯤ ꯃꯤꯁꯨ ꯂꯩꯇꯕꯅꯤꯅ ꯃꯣꯏꯁꯨ ꯃꯤ ꯇꯔꯥ ꯐꯥꯎ ꯐꯥꯗꯕ ꯃꯤ ꯇꯔꯥꯒꯨꯝꯕ ꯈꯛꯇꯪꯅꯤꯗ
ꯑꯣ
ꯔꯥꯡ ꯉꯥꯟ ꯂꯄꯨꯗꯤꯁꯨꯀꯣ
ꯑꯣ ꯅꯪ ꯑꯗꯨꯗ ꯑꯗꯨꯝ ꯆꯠꯄ꯭ꯔꯣ
ꯑꯥ ꯍꯦꯛ ꯂꯥꯛꯄ ꯅꯨꯃꯤꯠꯇꯒꯤ ꯑꯩ ꯁꯟꯗꯦ ꯑꯅꯤ ꯁꯨꯔꯦꯗꯅꯀꯣ ꯁꯟꯗꯦ ꯑꯂꯤꯁꯦ ꯁꯟꯗꯦ ꯍꯣꯏ
ꯑꯣ ꯑꯣ ꯑꯗꯨ ꯅꯪꯕꯨ ꯀꯔꯤꯃꯇ ꯍꯥꯏꯗ꯭ꯔꯣ ꯅꯪꯒꯤ ꯃꯤꯡ ꯀꯔꯤꯔꯥ ꯑꯗꯨꯒꯨꯝꯕ ꯍꯪꯗꯦ
ꯑꯦ ꯑꯗꯨꯕꯗꯤ ꯍꯡꯉ‌ꯦ ꯑꯗꯨ ꯑ‌ꯩꯗꯤ
ꯎꯝ
ꯅꯣꯏ ꯀꯗꯣ ꯅꯠꯇꯦꯗꯤ ꯇꯉꯥꯟꯅꯦꯗꯤ ꯑꯗꯨꯝ ꯀꯨꯝꯃꯦ
ꯎꯝ ꯎꯝ ꯑꯗꯨ ꯏꯂꯤꯖꯕꯦꯠ ꯈꯣꯏꯗ ꯆꯠꯂꯣ ꯅꯦꯛꯁ ꯇꯥꯏꯝꯗꯤ ꯆꯠꯂꯒ ꯌꯦꯡꯉꯣ ꯀꯔꯤꯅ ꯐꯕ꯭ꯔꯥ ꯍꯥꯏꯅ ꯈꯜꯂꯣ
ꯎꯝ ꯍꯣꯏ ꯆꯞꯄꯨꯗꯤ ꯆꯞ ꯃꯥꯟꯅꯩ ꯑꯗꯨ ꯑꯣꯏꯔꯁꯨ ꯑꯩꯈꯣꯏꯗ ꯅꯨꯡꯉꯥꯏꯕ ꯅꯨꯡꯉꯥꯏꯇꯕ ꯑꯃꯗꯤꯗꯤ ꯑꯗꯨꯝ ꯂꯩꯗꯅꯀꯣ ꯂꯣꯏꯅꯦꯕꯨꯗꯤ ꯐꯗ ꯐꯥꯗꯤ ꯄ
ꯎꯝ ꯑꯩꯈꯣꯏꯒꯤ ꯀꯔꯤꯅꯣ ꯑꯄꯥꯝꯕꯁꯨ ꯂꯩꯕꯅꯦꯕ ꯂꯣꯏꯅꯃꯛ ꯆꯞ ꯃꯥꯟꯅꯩ ꯍꯥꯏꯔꯁꯨꯀꯣ
ꯑꯣꯏ
ꯑꯗꯨꯒꯤ ꯑꯗꯨꯗ ꯆꯠꯂꯒ ꯌꯦꯡꯉꯥ
ꯑꯥ
ꯑꯩꯅ ꯎꯕꯗꯤ ꯎꯝ ꯑꯗꯨꯗ ꯈꯔ ꯅꯨꯡꯉꯥꯏꯕ ꯎꯕ ꯍꯥꯟꯅ ꯑꯩꯈꯣꯏ ꯂꯩꯐꯝꯗ ꯍꯥꯏꯗꯤ ꯃ‌ꯣꯏꯁꯦ ꯃꯣꯏꯁꯦ ꯌꯥꯝ ꯒ‌ꯦꯅꯨꯏ꯭ꯟ ꯑꯣꯏꯕꯀꯣ ꯃꯤꯁꯤꯡꯁꯨ ꯐꯦꯃꯤꯂꯤ ꯐꯦꯃꯤꯂꯤ ꯑꯗꯨꯝ ꯂꯩꯔꯒ ꯀꯣ ꯆꯦꯟꯗꯟ ꯇꯧꯕ ꯃꯤ ꯉꯥꯛꯇ ꯑꯗꯨꯝ ꯂꯩꯕ ꯑꯗꯨꯒꯤ ꯑꯩ ꯅꯨꯡꯉꯥꯏꯕꯅꯤꯗ
ꯎꯝ ꯎꯝ
ꯑꯣꯏꯔꯝꯒꯅꯤ
ꯎꯝ